ꯑꯣꯀꯦ ꯀꯦꯝꯖꯦ ꯌꯥꯏ ꯌꯥ ꯀꯗꯧꯕꯤꯔꯝꯅꫭ ꯁꫭꯝꯕꯨ ꯀꯩꯗꯧꯕꯤꯔꯝꯃꯤꯅꯣ
ꯑꯩ ꯁꯨꯝ ꯂꯩꯔꯝꯕꯅꯦ
ꯎ ꯀꯩ ꯀꯗꯧ ꯂꯩꯔꯝꯃꯤꯅꯣ ꯎꯝ ꯌꯨꯝꯒꯤ ꯗ꯭ꯌꯨꯇꯤ ꯇꯧꯕ ꯂꯣꯏꯔꯕꯣ
ꯂꯣꯏꯗ꯭ꯔꯤꯌꯦ ꯅꯨꯃꯤꯠ ꯇꯥꯗ꯭ꯔꯤ ꯐꯥꯎꯕ ꯂꯣꯏꯔꯣꯏꯌꯦ
ꯆꯄꫭꯠ
ꯎꯝ
ꯀꯔꯦ ꯁꯐꯦ
ꯀꯣꯐꯤ ꯄꯨꯔꯗꯤ ꯌꯥꯔꯦ ꯑꯩꯈꯣꯏꯗꯤ
ꯅꯪ ꯅꯨꯄꯤ ꯅꯪꯅ ꯀꯥꯞꯄꯣ ꯋꯥꯔꯤ ꯁꯅ ꯁꯅꯕ ꯑꯁꯣꯝꯅ ꯑꯃꯨꯛ ꯐꯝꯃꯣ ꯁꯣꯝꯅ ꯑꯃꯨꯛ ꯐꯝꯃꯣ ꯍꯇ ꯆꯞ
ꯑꯣꯛ ꯊꯣꯡꯕ ꯆꯥꯕꯗꯤ ꯅꯪ ꯆꯥꯅꯤꯡꯉꯝꯃꯣꯏꯅꯦ
ꯀꯔꯤ ꯌꯥꯗꯅꯤ ꯌꯥꯏ ꯀꯩꯅꫭ ꯄꯥꯝꯖꯩꯅꯤ ꯀꯩꯅꫭ ꯗꯨꯗꯤ
ꯀꯨꯏꯔꯦꯗ ꯅꯪꯅꯒ ꯄꯣꯛꯀ ꯊꯣꯡꯉꯤ ꯅꯪ ꯄꯣꯛ ꯊꯣꯡꯕ ꯍꯩꯕꯔꯅꯦ
ꯊꯥ
ꯄꫭꯔꯛ ꯊꯣꯡꯕ ꯍꯩꯕ꯭ꯔꯣ
ꯍꯩ ‌ꯀꯩꯅꯣ
ꯑꯁꯦꯡꯕ ꯍꯩꯕ꯭ꯔꯣ ꯍꯩꯔꯗꯤ ꯑꯝꯇꯪ ꯄꯤꯖꯧꯗꯅ
ꯄꯤꯔꯛꯇꯦ ꯍꯥꯏꯅꯤꯅꯦ ꯑꯩꯈꯣꯏꯗꯤ ꯍꯥꯏꯔꯛꯇꯦ ꯍꯥꯏꯅꯤꯅꯦ
ꯀꯔꯝ ꯀꯥꯟꯗ ꯄꯤꯖꯒꯦ
ꯅꯪ ꯍꯦꯛ ꯃꯅꯤ ꯑꯣꯔꯗꯔ ꯇꯧꯔꯛꯄ ꯀꯥꯟꯗ
ꯑꫭ ꯃꯥꯏ ꯒꫭꯠ ꯑꯊꯨꯕ ꯃꯇꯝꯗ ꯄꫭꯛ ꯊꯣꯡꯕ ꯑꯝꯇꯪ ꯄꯤꯖꯕꯤꯌꯨ
ꯑꯩ ꯐꯅꯦꯛ ꯑꯅꯤ ꯂꯩꯔꯨꯏꯌꯦ
ꯆꯩ ꯐꯅꯦꯛ
ꯑꯃꯗꯤ ꯁꯦꯒꯥꯏ ꯂꯩꯔꯝꯃꯦ ꯁꯨꯠꯅꯦ
ꯀꯩꯗꯧꯕꯩ ꯁꯦꯒꯥꯏꯕ ꯄꯣꯠꯇꯣ ꯂꯩꯔꯤꯕ
ꯑꯩ ꯎꯍꯧꯗ꯭ꯔꯕ ꯍꯟꯇꯣꯛꯎꯔꯦ ꯑꯃ ꯂꯧꯔꯦ
ꯗꯣ
ꯎꯝ ꯑꯩꯈꯣꯏ ꯑꯁꯤꯗ ꯅꯨꯄꯤ ꯑꯃ ꯂꯩꯕꯀꯣ
ꯎꯝ
ꯑ ꯃꯥꯒꯤ ꯀꯩ ꯑꯣꯐꯔ ꯄꯤꯕ
ꯀꯩ ꯑꫭꯐꯔ
ꯑꯣꯐꯔ ꯐꯅꯦꯛ ꯀꯤ ꯑꯣꯐꯔ
ꯑꯗꯨꯗꯥ ꯂꯧꯔꯨꯕ
ꯎꯝ
ꯀꯩꯗꯧꯕꯩ ꯂꯧꯔꯨꯏꯅꯣꯕ
ꯀꯨꯏꯗ꯭ꯔꯦꯅꯦ ꯂꯩꯔꯨꯏꯅꯤ ꯀꯩꯅꯣ
ꯂꯨꯄꯥ ꯀꯌꯥꯗ ꯑꯣꯐꯔ ꯐꯅꯦꯛ ꯀꯌꯥ ꯑꯣꯐꯔ ꯄꯤꯔꯤꯅꯣ
ꯐꯅꯦꯛ ꯑꯃꯗ ꯁꯨꯠꯇ ꯑꯣꯐꯔ ꯇꯧꯔꯤꯕꯥ ꯎꯝ ꯋꯥꯔꯤ ꯅꯨꯡꯉꯥꯏꯇꯦꯗ
ꯀꯔꯤꯒꯤ ꯋꯥꯔꯤ ꯅꯨꯡꯉꯥꯢꯇ꯭ꯔꯤꯕ
ꯀꯥꯎꯑꯦ
ꯅꯪ ꯅꯅꯦ ꯌꯦꯡꯅꯖ ꯑꯣꯟꯊꯣꯛꯄꯗ ꯗꯁꯥꯅꯤ
ꯃꯥ ꯑꯦ ꯕꯤ ꯁꯤ ꯗꯤ ꯏ ꯑꯦꯐ ꯖꯤ
ꯀꯣꯛ ꯁꯝ ꯂꯥꯏ ꯃꯤꯠ ꯇꯧꯒꯗꯕꯅꯤꯅꯦ ꯑꯦ ꯕꯤ ꯁꯤ ꯅꯠꯇꯦꯅꯦ
ꯀꯣꯛ ꯁꯝ ꯂꯥꯏ ꯃꯤꯠ ꯄꯥ ꯅꯥ ꯆꯤꯟ ꯇꯤꯟ ꯈꯧ ꯉꯧ ꯊ ꯋꯥꯏ ꯌꯥꯡ ꯍꯨꯛ ꯎ ꯏ ꯐꯝ ꯑꯇꯤꯌꯥ
ꯆꯪꯒꯔꯦ ꯃꯑꯣꯡꯗ ꯑꯃꯨꯕ ꯂꯧꯔꯁꯨ ꯆꯞ ꯃꯥꯟꯅꯩ ꯑꯉꯧꯕ ꯂꯧꯔꯁꯨ ꯆꯞ ꯃꯥꯟꯅꯩ꯫ ꯑꯦ ꯑꯃꯨꯕ ꯂꯧꯔꯁꯨ ꯌꯥꯏꯗ ꯅꯪꯒꯤꯗꯣ ꯑꯃꯨꯕ ꯂꯧ ꯐꯖꯩ ꯑꯃꯨꯕ ꯑꯌꯦ ꯑꯉꯧ- ꯑꯃꯨꯕꯅ ꯑꯃꯨꯛ ꯐꯩꯌꯦ ꯑꯉꯧꯕ ꯃꯥꯉꯣꯟꯗ ꯂꯣꯏ ꯂꯩꯕꯅꯤꯅ ꯇꯕ꯭ꯔꯥ ꯍꯌꯦꯡ ꯑꯗꯨ ꯑꯉꯥꯡ ꯄꯨꯡ ꯀꯌꯥꯗ ꯊꯤꯟꯗꯧꯔꯤꯕꯅꯣ?
ꯑꯉꯥꯡ
ꯑꯥ꯫
ꯀꯅꯥ ꯑꯉꯥꯡꯅꯣ?
ꯚꯥꯕꯅ ꯁꯥꯒꯠꯄꯥ ꯑꯉꯥꯡ
ꯑꯁ ꯑꯉꯥꯡ- ꯑꯉꯥꯡ ꯅꯠꯇꯦꯅꯦ
ꯀꯅꯥꯅꯣ
ꯍꯌꯦꯡꯗꯤ ꯑꯩꯈꯣꯏꯒꯤ ꯑꯦꯛꯁꯀꯔꯁꯟ
ꯄꯨꯨꯡ ꯀꯌꯥꯗ?
ꯏꯁꯀꯥꯔꯁꯟꯒꯤ ꯁꯨꯇꯤ ꯊꯥꯏꯌꯦ ꯍ- ꯃꯊꯪꯒꯤ ꯅꯨꯃꯤꯠꯇ ꯆꯠꯀꯗꯕ ꯃꯣꯏꯔꯥꯡꯗ
ꯅꯪꯁꯨ ꯆꯠꯇꯣꯏꯔꯣ?
ꯑꯥ
ꯑꯩꯁꯨ ꯂꯥꯛꯀꯦ ꯅꯇꯨꯡ ꯏꯜꯂꯛꯀꯦ
ꯌꯥꯔꯣꯏ
ꯌꯥꯍꯜꯂꯨ ꯀꯩꯅꯣ
ꯃꯤꯒꯤ ꯃꯃꯥꯡꯗ ꯏꯀꯥꯏꯖꯩ
ꯑꯩꯕꯨ ꯌꯥꯝꯅ ꯐꯠꯇꯕ ꯃꯤꯔꯣ
ꯅꯣꯏꯒꯤ ꯆꯠꯄꯗ ꯑꯩ ꯄꯨꯕ꯭ꯔꯣ?
ꯅꯪ ꯂꯥꯛꯀꯦ ꯍꯥꯏꯕ꯭ꯔꯣ
ꯑꯩꯕꯨ ꯏꯀꯥꯏ ꯈꯪꯗꯕ ꯃꯤꯔꯣ
ꯅꯪ ꯍꯥꯏꯁꯨ ꯍꯥꯏꯗꯅ
ꯍꯦ ꯅꯪꯅ ꯄꯨꯒꯦꯁꯨ ꯍꯥꯏꯗꯦ
ꯅꯪ ꯏꯀꯥꯏꯅꯤ ꯇꯧꯕꯅꯤ
ꯌꯥꯝ ꯁꯥꯡ
ꯊꯥꯎ ꯍꯥꯏꯔꯣ ꯑꯩꯅ ꯀꯥꯗꯦ
ꯄꯥꯏ ꯍꯩꯇ꯭ꯔꯥꯕ
ꯍꯩꯌꯦ ꯃꯤꯅ ꯃꯤꯅ ꯈꯔ ꯅꯩꯔꯛꯄ
ꯑꯩ ꯍꯩꯕꯗꯤ ꯍꯩꯕ ꯁꯥꯕ ꯍꯩꯕ ꯁꯥꯕ
ꯍꯩꯕ ꯁꯥꯕ ꯑꯣꯟꯊꯣꯛ ꯊꯤꯅ ꯍꯥꯏꯈ꯭ꯔꯦꯗ ꯑꯩꯗꯤ ꯆꯥꯅꯤꯡꯉꯤ ꯀꯩꯅꯣ
ꯄꯩꯁꯥ ꯄꯤꯌꯣ
ꯄꯩꯁꯥ ꯄꯤꯌꯣ ꯌꯧꯔꯛꯑꯕ ꯌꯦꯡꯑꯣ
ꯌꯧꯛꯇ꯭ꯔꯤ
ꯎꯝ ꯌꯧꯔꯕꯅꯤ
ꯑꯁꯦꯡꯕ ꯊꯥꯔꯛꯑꯣꯅꯦ
ꯅꯠꯇꯨꯡ
ꯑꯁꯦꯡꯕ ꯊꯥꯔꯛꯑꯣ ꯑꯁꯦꯡꯕꯒꯤ
ꯄꯩꯁꯥ ꯄꯥꯏꯗꯗꯅ ꯃꯤꯔꯛ ꯇꯤꯟꯕ ꯉꯝꯗ꯭ꯔꯕꯅꯦ
ꯂꯣꯠꯂꯒ ꯇꯨꯃꯤꯟꯅ ꯂꯩꯔꯕꯅꯦ ꯑꯩꯒꯤꯅꯦ ꯑꯩꯒꯤ ꯃꯦꯔꯥ ꯊꯥ
ꯀ꯭ꯂ꯭ꯂꯥꯁ ꯀꯌꯥꯂꯧꯕ ꯉꯁꯥꯏ
ꯀ꯭ꯂ꯭ꯂꯥꯁ ꯀꯌꯥ ꯂꯧꯒꯦ
ꯑꯃ ꯂꯧꯋꯦ ꯉꯁꯤꯗꯤ ꯑꯃꯇꯪ ꯂꯩ
ꯎꯝ
ꯍꯌꯦꯡ ꯁꯨꯇꯤ ꯂꯩꯕꯅꯤꯅ ꯕꯖꯥꯔꯒꯨꯝꯕ ꯆꯠꯅꯤꯡꯕ ꯈꯣꯠꯅꯤꯡꯕ ꯂꯩꯇꯦ
ꯑꯩꯕꯨꯔꯣ ꯅꯪ ꯂꯧꯕ ꯂꯥꯛꯀꯦ ꯍꯥꯏꯕ꯭ꯔꯣ ꯅꯪ ꯂꯧꯕ ꯂꯥꯛꯀꯦ ꯍꯥꯏꯔꯗꯤ ꯂꯥꯎ
ꯑꯩꯖꯦ ꯂꯥꯛꯑꯦꯅ ꯈꯜꯂꯣ ꯀꯥꯏꯗ ꯄꯨꯕꯤ ꯑꯩꯅ ꯄꯨꯕꯤꯌꯨ ꯍꯥꯏꯔ ꯅꯪꯅ ꯄꯨꯕꯤꯒꯦ ꯍꯥꯏꯔꯥ
ꯅꯪꯅ ꯅꯪꯅ ꯅꯪꯅ
ꯍ
ꯅꯣꯏ ꯂꯥꯏꯔꯤꯛ ꯄꯥꯕꯗꯣ ꯋꯥꯔꯕ꯭ꯔꯥ
ꯋꯥꯗ꯭ꯔꯒꯗꯤ ꯑꯗꯨꯝ ꯅꯁꯥꯏ ꯅꯊꯧ ꯇꯧ ꯍꯣꯝ ꯂꯥ ꯐꯥꯗ꯭ꯔꯤꯗꯣ ꯂꯣꯏ ꯐꯥꯔꯝ ꯍꯜꯂꯣ
ꯏ
ꯈꯜꯂ ꯍꯥꯏꯅ
ꯀꯔꯤ ꯍꯥꯏꯅꯣ
ꯀꯥꯏ ꯀꯥꯏ ꯆꯠꯦ ꯍꯥꯏꯦꯅ ꯑꯗꯨꯗꯤ ꯆꯠꯂꯗꯤꯦ ꯍ ꯁꯠꯁ ꯍꯥꯏ
ꯃꯣꯏꯔꯥꯡꯗ ꯀꯒꯥꯔꯤꯆꯧꯕ꯭ꯔꯣꯂꯣ ꯑꯝ
ꯑꯩꯔꯣ
ꯑꯝ
ꯒꯥꯔꯤꯕꯨꯗꯤ ꯄꯨꯔꯛꯄꯕꯨꯗꯤ ꯌꯥꯏ ꯊꯥꯎ ꯐꯅꯤ
ꯃꯣꯏꯔꯥꯡꯐꯧ ꯌꯧꯕꯗ ꯃꯣꯏꯔꯥꯡꯐꯧ ꯌꯧꯕꯗ ꯂꯤꯇꯔ ꯂꯤꯁꯤꯡ ꯂꯤꯇꯔ ꯇꯔꯥꯃꯨꯛ ꯁꯦ ꯍ ꯂ ꯂꯤꯇꯔ ꯌꯥꯔ ꯆ
ꯑꯗꯨꯏ ꯅꯪ ꯅꯨꯄꯤꯒ ꯑꯝꯇ ꯆꯠꯃꯤꯟꯅꯔꯨꯔꯅꯨ ꯀꯣꯏꯕꯒ ꯅꯌꯨꯝꯗ ꯗꯨꯝ ꯂꯩꯔꯣ
ꯒꯥꯔꯤ ꯃꯆꯥꯗ ꯑꯣꯏ ꯆꯠꯄꯗꯤ
ꯒꯥꯔꯤ ꯃꯆꯥꯁꯨ ꯌꯥꯏ ꯑꯆꯧꯕ
ꯑꯣꯈꯦ ꯎꯝ
ꯑꯩ ꯊꯝꯂꯒꯦ ꯑꯃꯨ ꯇꯧꯔꯛꯀꯦ
ꯍꯣꯏ ꯍꯣꯏ ꯊꯝꯃꯣ ꯉꯥꯏꯍꯥꯛ ꯂꯩꯔꯦ ꯑꯃꯨꯛ ꯇꯧꯔꯑꯣ